ꯍꯜꯂꯣ ꯑ ꯇꯥꯕ꯭ꯔꯥ ꯑꯣ ꯑꯩꯈꯣꯏꯒꯤ ꯀꯣꯜꯁꯦ ꯍꯦꯡꯑꯞ ꯆꯈ꯭ꯔꯥ ꯃꯥꯜꯂꯤꯅꯦ
ꯎꯝ ꯃꯥꯂꯦ ꯀꯔꯤ ꯇꯧꯕ꯭ꯔꯥ ꯈꯪꯗꯦ
ꯈꯪꯗꯦ ꯑꯩꯁꯨ ꯀꯣꯜꯗꯨ ꯂꯩꯔ ꯂꯩ ꯗꯒ ꯑꯗꯨꯝ ꯆꯠꯈ꯭ꯔꯦ ꯆꯥꯛ ꯆꯥꯔꯦꯕ ꯀꯣ
ꯎꯝ ꯇꯔꯦ ꯁꯥꯟꯇꯤ
ꯗꯦ
ꯅꯪꯒꯤ ꯕꯦꯛꯒ꯭ꯔꯥꯎꯟ ꯅꯣꯏꯁꯨ ꯌꯥꯝ ꯇꯥꯏꯅꯦ
ꯎꯝ
ꯎꯝ ꯀꯔꯤ ꯇꯧꯔꯥꯏ ꯂꯩꯕ꯭ꯔ‌ꯣ
ꯀꯔꯤ ꯁ ꯇꯥꯎꯗꯦꯗ
ꯉꯔꯥꯡ ꯐꯨꯠꯕꯣꯜ ꯂꯩꯕ꯭ꯔꯣ ꯂꯩꯇꯕ꯭ꯔꯣ
ꯉꯔꯥꯡꯗꯤ ꯂꯩꯇꯦ ꯃꯁꯤ ꯃꯔꯥꯡ ꯂꯩꯒꯦꯔꯥ ꯉꯥꯏꯍꯥꯛ ꯈꯜꯂꯒ ꯃꯔꯥꯡ ꯂꯩꯇꯦꯅꯦ
ꯑ ꯑꯗꯨ ꯍꯧꯖꯤꯛꯇꯤ ꯂꯩꯒꯦꯔꯥ
ꯎꯝ ꯂꯩꯔꯣꯏ ꯄꯨꯡ ꯇꯔꯥ ꯃꯈꯥꯏꯒꯨꯝꯕꯗꯅꯦ ꯂꯩꯒꯗꯕ
ꯏꯚꯅꯤꯡ ꯀꯣ ꯑꯣ ꯑꯣ ꯎꯝ ꯍꯧꯖꯤꯛꯒꯨꯝꯕ ꯐꯨꯠꯕꯣꯜ ꯂꯩꯔꯗꯤ ꯅꯨꯡꯉꯥꯏꯒꯅꯤꯅꯦ
ꯎꯝ ꯎꯝ ꯈꯤꯇꯪ ꯅꯨꯡꯉꯥꯏꯇꯕ ꯅꯨꯡꯉꯥꯏꯒꯗꯕ ꯂꯩꯇꯥꯔꯦ
ꯐꯨꯠꯕꯣꯜꯒꯤ ꯃꯇꯝꯁꯦ ꯑꯩꯅ ꯐꯖꯅ ꯇꯨꯝꯅꯤꯡꯈ꯭ꯔꯕꯅꯦ ꯉꯁꯤ ꯅꯪ ꯐꯖꯅ ꯇꯨꯝꯕ꯭ꯔꯥ
ꯃꯁꯤ ꯎꯝ ꯐꯖꯅ ꯇꯧꯃꯤꯟꯅꯁꯤ
ꯑꯣ ꯑꯩꯁꯨ ꯉꯁꯤ ꯐꯖꯅ ꯇꯨꯝꯅꯤ ꯁꯦꯚꯟ ꯊꯔꯇꯤꯗ ꯍꯧꯒꯅꯦ ꯑꯥ ꯑꯩꯅ ꯁꯤꯗ ꯐꯝ ꯐꯝꯂꯒ ꯂꯩꯕ ꯃꯦꯡꯒꯣ ꯑꯃꯨꯛ ꯀꯜꯂꯛꯄ ꯏꯒꯣ ꯑꯗꯨꯒꯤ ꯑꯃꯨꯛꯀ ꯆꯥꯔꯒ ꯂꯩꯅꯤ
ꯎꯝꯗꯤ ꯀꯔꯤꯁꯨ ꯉꯁꯤꯗꯤ ꯀꯔꯤ ꯆꯠꯂꯣꯏ ꯍꯥꯏꯕ
ꯎꯝ ꯑꯗꯨ ꯑꯩꯈꯣꯏ ꯒꯥꯔꯤ ꯂꯩꯔꯤꯗꯤꯀꯣ
ꯎꯝ
ꯖꯨꯨ ꯌꯦꯡꯕ ꯆꯠꯄ ꯌꯥꯕꯅꯦ
ꯎꯝ
ꯅꯪꯒꯤ ꯒꯥꯔꯤꯗ ꯃꯤꯁ ꯇꯧꯈ꯭ꯔꯦ
ꯌꯨꯝ ꯊꯧꯅꯤꯡꯈ꯭ꯔꯦ
ꯎꯝ ꯑꯁꯤꯗꯨꯗꯤ ꯒꯥꯔꯤ ꯌꯥꯝꯗꯕꯅꯤꯅ ꯌꯥꯝ ꯅꯨꯡꯉꯥꯏꯈꯤꯅꯤꯀꯣ ꯑꯩꯈꯣꯏ ꯑꯥ ꯆꯤꯡꯗꯁꯨ ꯍꯧꯖꯤꯛꯇꯤ ꯒꯥꯔꯤ ꯌꯥꯝꯕꯅꯤꯅ ꯈꯔ ꯀꯤꯈ꯭ꯔꯦ ꯑꯁꯤꯗꯒꯤꯗꯤ ꯌꯥꯝꯅ
ꯃꯥꯂꯦ ꯎꯝ
ꯕꯦꯛꯒ꯭ꯔꯥꯎꯟꯒꯥꯏꯖꯨ ꯐꯖꯅ ꯂꯥꯛꯏꯅꯦ
ꯀꯔꯤ ꯍꯥꯏꯕ
ꯅꯪꯒꯤ ꯕꯦꯛꯒ꯭ꯔꯥꯎꯟ ꯅꯣꯏꯁꯇꯣ ꯐꯖꯅ ꯂꯥꯛꯑꯦꯕ ꯉꯁꯤ
ꯍꯧꯖꯤꯛꯇꯤ ꯂꯛꯇ꯭ꯔꯦꯀꯣ
ꯎꯝ ꯂꯥꯛꯇ꯭ꯔꯦ ꯍꯧꯖꯤꯛꯇꯤ
ꯋꯥꯔꯤ ꯂꯤꯕꯤꯌꯨꯅꯦ ꯀꯩꯅꯣ
ꯍꯩꯇꯦꯅꯦ
ꯋꯥꯔꯤ ꯌꯥꯝ ꯂꯩꯔꯝꯒꯅꯤꯅꯦ ꯅꯉꯣꯟꯗꯁꯨ
ꯁꯥꯗ꯭ꯔꯣ ꯅꯣꯏꯗꯁꯨ
ꯍꯥꯥ
ꯁꯥꯕ꯭ꯔꯣ
ꯑꯝ ꯇꯥꯏꯌꯦ
ꯁꯥꯕ꯭ꯔꯣ ꯍꯥꯏꯕꯅꯤꯗꯥ
ꯁꯥꯏꯌꯦ
ꯎꯝ
ꯊꯥꯅꯤꯌꯝꯅꯗꯤ ꯀꯟꯗꯕ ꯑꯗꯨꯕꯨ
ꯑꯝ
ꯌꯥꯝꯅꯗꯤ ꯁꯥꯏ
ꯁꯥꯕꯒꯤ ꯃꯄꯥꯟꯗ ꯐꯝꯂꯒ ꯂꯩꯅꯤ ꯃꯄꯥꯟꯗ ꯈꯔ ꯑꯣꯏꯅ ꯐꯥꯏ ꯁꯥꯃꯟꯕꯒꯤ ꯃꯅꯨꯡꯗꯗꯤ ꯐꯦꯟ ꯍꯥꯞꯇ꯭ꯔꯗꯤ ꯑꯁ ꯂꯩꯕ ꯌꯥꯗꯦ ꯍꯦ ꯑꯁ ꯃꯃꯨꯛꯀꯥ ꯕꯦꯒ꯭ꯔꯥꯎꯝꯝꯕ ꯅꯣꯏꯁ ꯇꯥꯥꯏ
ꯈꯪꯗ꯭ꯔꯦ ꯃꯣꯏꯁꯦ
ꯁꯥꯊꯤꯕ ꯌꯥꯝ ꯂꯩꯕ ꯃꯥꯜꯂꯦ
ꯎꯝ ꯌꯥꯝ ꯁꯥꯊꯤꯕ ꯃꯤ ꯂꯩ
ꯁꯤꯗꯤ ꯀꯔꯤ ꯁꯤꯡꯖꯨ ꯆꯥꯁꯦꯔꯣ
ꯈꯪꯗꯔ꯭ꯦꯗꯥ ꯑꯩꯖꯨ
ꯑꯁ ꯑꯗꯨ ꯃꯅꯥ ꯑꯩꯈꯣꯏꯒꯤ ꯌꯨꯝꯗ ꯐꯪꯕ ꯃꯅꯥ ꯐꯪꯅꯗꯤ ꯅꯨꯡꯉꯥꯏꯒꯅꯤꯗ ꯀꯣꯕꯤ ꯉꯥꯛꯇꯗꯤ ꯍꯥꯎꯗꯤ ꯍꯥꯎꯇꯦꯀꯣ
ꯍꯥꯎꯇꯦ ꯑꯩꯁꯨ ꯏꯝꯐꯥꯜꯒꯤ ꯁꯤꯡꯖꯨꯗꯤ ꯆꯥꯅꯤꯡꯕꯅꯦ ꯑꯗꯨ ꯑꯗꯨꯗ
ꯏꯝꯐꯥꯜꯒꯤ ꯁꯤꯡꯖꯨ
ꯊꯕ ꯐꯪꯗꯕ
ꯑꯣ ꯑꯁꯤ ꯒꯦꯝ ꯚꯤꯂꯦꯖ ꯁꯤꯡꯖꯨ ꯌꯣꯟꯕ ꯂꯩꯇꯕ꯭ꯔꯥ
ꯈꯪꯗꯦ ꯂꯩꯇꯕ ꯃꯥꯜꯂꯦ
ꯑꯃꯒꯨꯝꯗꯤ ꯂꯩꯔꯝꯃꯣꯏꯅꯤꯗ
ꯀꯔꯤꯁꯨ ꯎꯗꯕ
ꯏꯆꯦꯕꯨ ꯍꯥꯏ ꯉꯥꯡꯒꯦ ꯏꯆꯦꯕꯨ ꯍꯥꯡꯕ ꯌꯥꯏ ꯁꯤꯡꯖꯨ ꯑꯃꯗꯤ ꯂꯩꯔꯝꯒꯅꯤꯗ ꯁꯤꯡꯖꯨ ꯂꯩꯇ꯭ꯔꯗꯤ ꯍꯤꯡꯕ ꯉꯝꯂꯣꯏ ꯗ ꯁꯤ ꯃꯩꯇꯩꯁꯤꯡ ꯑꯁꯤ ꯑꯩꯈꯣꯏꯁꯤꯡꯁꯦ ꯁꯤꯡꯖꯨ ꯆꯥꯕ ꯀꯦ ꯁꯨꯒꯔ ꯀꯦꯟꯁꯨ ꯑꯁ ꯑꯩꯅ ꯌꯥꯝ ꯊꯥꯛꯅꯤꯡꯗꯕ
ꯅꯍꯥꯟꯗꯨ ꯍꯥꯡꯕꯅꯦ
ꯍꯥ
ꯍꯥꯡꯕꯅꯦꯕ ꯑꯩ ꯈ ꯈꯤꯇꯪ ꯊꯣꯛꯄꯗꯣ ꯆꯕꯤ ꯄꯤꯅꯕ ꯊꯣꯛꯄꯗꯣ
ꯑꯣ ꯉꯁꯤꯔꯣ
ꯍꯥꯡꯕꯅꯤ
ꯑꯣ ꯑꯗꯨꯗꯤ ꯆꯠꯁꯦ ꯅꯪꯁꯨ ꯂꯥꯛꯑꯣ
ꯎꯝ
ꯃꯌꯨ ꯀꯣ
ꯎꯝ
ꯑꯗꯨꯗꯨ ꯍꯪꯉꯒ ꯑꯩꯉꯣꯟꯗ ꯍꯦꯛ
ꯑꯩ ꯀꯥꯎꯕ ꯍꯥꯏꯅꯤꯡꯉꯥꯏ ꯊꯣꯛ ꯅꯦ ꯑꯗꯨꯕꯨ ꯅꯣꯏꯅ ꯃꯤꯉꯣ ꯆꯥꯛ ꯍꯥꯏꯕꯒꯤ ꯀꯥꯎꯔꯕ
ꯑꯁ
ꯍꯌꯦꯡꯗꯣ ꯑꯣ ꯉꯔꯥꯡꯗꯣ ꯃꯣꯏꯅ ꯃꯦꯆꯤꯟꯗꯤ ꯄꯨꯔꯛꯑꯦ ꯄꯨꯔꯛꯑꯒ ꯑꯩꯅ ꯊꯣꯛꯄ ꯀꯥꯟꯗ ꯃꯦꯆꯤꯟꯗꯣ ꯑꯃꯨꯛꯀ ꯂꯩꯇ꯭ꯔꯕ ꯑꯗꯨꯒ ꯉ ꯁꯤ ꯍꯪꯅꯤꯡꯉꯥꯏ ꯃꯣꯏꯅ ꯄꯨꯔꯛꯄ ꯃꯥꯜꯂꯤꯅꯦ
ꯑꯥ ꯉꯁꯤꯗꯤ ꯊꯛꯔꯒ ꯂꯩꯔꯝꯕꯅꯤ ꯃꯤ ꯑꯃꯗꯣ
ꯑꯣ ꯑꯗꯨꯗꯤ ꯉꯁꯤꯗꯤ ꯆꯠꯁꯦ ꯅꯪꯁꯨ ꯅꯪꯒꯤ ꯌꯨꯝꯗꯒꯤ ꯂꯥꯛꯑꯣꯀꯣ
ꯑꯗꯀꯦ
ꯀꯣꯜ ꯂꯣꯏꯔꯒ ꯂꯥꯛꯑꯣ
ꯑꯥ ꯑꯩꯗꯤ ꯑꯩꯒꯤꯗꯤ ꯅꯦꯠ ꯂꯩꯇꯕꯒꯤ ꯀꯣ ꯋꯥꯏ ꯐꯥꯏꯅ ꯄꯥꯏꯕꯒꯤ ꯊꯣꯛꯣꯛꯄ ꯌꯥꯗ ꯍꯧꯖꯤꯀꯤ
ꯆꯣ ꯆꯣ ꯑꯗꯨꯗꯤ ꯍꯦꯛ ꯂꯣꯏꯕ ꯀꯥꯟꯗ ꯊꯣꯛꯛꯁꯦ
ꯎꯝ
ꯅ ꯅꯦꯠ ꯔꯤꯆꯥꯔꯖ ꯇꯧꯗ꯭ꯔꯁꯨ ꯌꯥꯏ ꯌꯥꯔꯦꯀꯣ ꯉꯁꯤ ꯉꯛꯇ ꯑꯣꯏꯔꯗꯤꯀꯣ ꯍꯌꯦꯡꯗꯤ ꯆꯠꯈ꯭ꯔꯅꯤꯅ
ꯄꯩꯁꯥ ꯃꯥꯡꯒꯅꯤꯅ ꯑꯩꯅ ꯇꯧꯕꯤꯗ꯭ꯔꯔꯤ
ꯑꯥ
ꯀꯣ ꯈꯛꯇꯪ ꯍꯥꯞꯄꯀꯣ
ꯑꯗꯨ ꯅꯪꯒꯤ ꯏꯃꯥ ꯈꯣꯏꯕꯨꯁꯨ ꯍꯥꯏꯈ꯭ꯔꯕ꯭ꯔꯥ ꯐꯣꯟ ꯄꯥꯏꯕ ꯌꯥꯔꯔꯣꯏ ꯍꯥꯏꯅ ꯍ
ꯑꯥ ꯌꯥꯗ꯭ꯔꯦ ꯌꯥ ꯌꯥꯗꯦ ꯍꯥꯏꯅꯤ
ꯐꯣꯟ ꯐꯖꯕ ꯂꯧꯕꯤꯔꯒ ꯑꯁ ꯄꯥꯏꯕ ꯌꯥꯗ꯭ꯔꯗꯤ
ꯄ ꯔꯕꯅ ꯑꯗꯤ ꯐꯥꯕꯅꯤ ꯀꯣ ꯅꯣꯏꯒꯤ ꯌꯥꯝ ꯗꯤꯁꯇꯔꯕ ꯑꯣꯏꯒꯅꯤ ꯎꯝ
ꯀꯔꯤꯁꯨꯨ ꯀꯥꯏꯗꯦꯗ ꯀꯥꯏꯕꯤ ꯄꯥꯏꯗꯁꯨ ꯐ ꯍꯥꯏꯥꯏ ꯄꯥꯏꯗꯁꯨ ꯐ ꯍꯥꯏ
ꯑꯁ ꯄꯥꯏꯗ꯭ꯔꯕꯅꯦ ꯈꯕꯅꯤ ꯍꯦꯅ ꯄꯥꯏꯔꯗꯤ ꯅꯣꯏꯁꯦ ꯌꯥꯝ ꯗꯤꯁꯇꯔꯕ ꯑꯣꯏꯒꯅꯤꯗ
ꯑꯗꯨꯕꯨ ꯂꯩꯌꯦꯅ ꯃꯇꯝ ꯃꯇꯝ ꯄꯥꯏꯔꯗꯤ ꯀꯔꯤꯁꯨ ꯀꯥꯏꯗꯦꯅ
ꯅꯣꯏꯗꯣ ꯈꯪꯗꯕ
ꯋꯤꯛꯀꯦꯟꯒꯨꯝꯕꯗ ꯅꯠꯇ꯭ꯔꯒ ꯅꯨꯃꯤꯠ ꯑꯃꯗ ꯋꯥꯟ ꯑꯥꯔꯁꯒꯨꯝꯕ ꯇꯤ ꯍꯥꯏꯏꯅ
ꯎꯝ ꯑꯗꯨ ꯃꯣꯏꯁꯦ ꯅꯨꯃꯤꯠꯇ ꯄꯤꯗ꯭ꯔꯁꯨ ꯋꯤꯀꯦꯟ ꯁꯟꯗꯦꯗꯀꯣ ꯁꯟꯗꯦꯒꯨꯝꯕꯗ ꯄꯤꯔꯗꯤ ꯌꯥꯗꯤ ꯌꯥꯅꯤꯡꯗ ꯑ ꯇꯣꯄ ꯅꯃꯤꯜ ꯑꯣꯏꯔꯒꯌꯥꯅ ꯄꯔꯒꯀꯣ
ꯎꯝ ꯃꯣꯏꯁꯨ ꯃꯤꯇꯤꯡ ꯇꯧꯔꯒ ꯍꯥꯏꯔꯛꯀꯅꯤꯗꯤ ꯍꯥꯏꯕꯅꯤ
ꯑ
ꯍꯌꯔ ꯁꯦꯀꯦꯟꯗꯔꯤꯗꯤ ꯄꯥꯏꯕꯁꯨ ꯄꯥꯏꯗ꯭ꯔꯗꯤꯁꯨ ꯑꯗꯨꯔꯁꯨ ꯌꯗꯥꯕꯀꯣ
ꯎꯝ ꯅꯨꯃꯤꯠ ꯑꯃꯒꯣꯝꯗꯤ ꯄꯤꯔꯗꯤ ꯅꯨꯡꯉꯥꯏꯇꯦ ꯅꯨꯡꯉꯥꯏꯅꯤ
ꯎꯝ ꯑꯗꯨꯕꯨ ꯎꯝ ꯏꯁꯇꯥꯔꯗꯤꯒꯨꯝꯕ ꯁꯟꯗꯦꯒꯨꯝꯕ ꯏꯁꯀꯦꯟ ꯏꯁꯇꯔꯗꯦꯒꯨꯝꯕ ꯂꯩꯔꯗꯤ ꯑꯗꯨꯝ ꯃꯤ ꯎꯅꯤꯡꯉꯥꯏ ꯂꯩꯔꯗꯤꯀꯣ ꯂꯥꯛꯄ ꯌꯨꯝꯗ ꯂꯥꯛꯄ ꯌꯥꯏ ꯍꯥꯏ
ꯑꯣ ꯑꯣ
ꯑꯗꯨꯕꯨ ꯗꯤꯁꯇꯔꯕꯗꯤ ꯇꯧꯋꯤꯗ ꯑꯗꯨꯒꯨꯝꯕ ꯑꯗꯨꯝ ꯂꯩꯕꯅ ꯐꯩ
ꯑꯗꯨ ꯋꯤꯀꯦꯟ ꯑꯁꯥꯡꯕꯒꯨꯝꯕ ꯂꯩꯔꯗꯤ ꯑꯗꯨꯝ ꯂꯥꯛꯄ ꯌꯥꯏꯗ ꯑꯦꯕ꯭ꯔꯤ ꯁꯟꯗꯦꯒꯨꯝꯕ ꯑꯁ ꯂꯥꯛꯀꯦ ꯍꯥꯏꯔꯗꯤ ꯃꯤ ꯅꯪꯕꯨ ꯂꯧꯥꯎꯅꯤꯡꯉꯥꯏ ꯆꯠꯄ ꯃꯤ ꯂꯩꯔꯣꯏꯅꯦ
ꯑꯥ
ꯑꯦꯕꯔꯤ ꯁꯟꯗꯦꯒꯨꯃꯗꯀꯣ ꯏꯆꯦ ꯑꯩꯈꯣꯏ ꯗꯨꯀꯥꯟ ꯐꯝꯒꯅꯤ ꯑꯁꯤ ꯑꯩꯈꯣꯏ ꯁꯤꯁꯤꯅꯣ ꯑꯩꯣꯏꯗꯤ ꯆꯠꯂꯣꯏ
ꯎꯝ ꯐꯗ
ꯎꯝ ꯁꯤꯦꯗꯤ ꯆꯇ ꯆꯄꯩ ꯌꯥꯕꯅꯤ
ꯎꯝ ꯋꯤꯀꯦꯟ ꯁꯥꯡꯂꯗꯤꯀꯣ ꯁꯨꯇꯤꯒꯨꯝꯕ ꯂꯩꯔꯗꯤ ꯅꯨꯃꯤꯠ ꯃꯔꯤ ꯀꯨꯝꯕ ꯑꯍꯨꯝꯒꯨꯝꯕ ꯂꯩꯔꯗꯤ ꯌꯥꯏꯗꯣ ꯅꯨꯃꯤꯠ ꯑꯅꯤꯒꯨꯝꯕꯗꯤ ꯌꯥꯗꯦ ꯋꯥꯅꯤꯉꯥꯏ
ꯑꯦꯈꯣꯏ ꯇꯔꯨꯗ ꯂꯩꯔꯤꯗꯤ ꯅꯨꯡꯉꯥꯏꯒꯗꯕꯣꯏ ꯃꯣꯏꯒꯤ ꯌꯨꯝꯒꯨꯝꯅ ꯑꯩ ꯅꯍꯥꯟ ꯍꯩꯕ ꯑꯩꯈꯣꯏꯒꯤ ꯌꯨꯝꯒꯨꯝꯅꯀꯣ
ꯎꯝ
ꯇꯔꯨꯨꯝꯗꯗꯤ ꯑꯁꯤꯅ ꯇꯔꯨ ꯆꯠꯄꯁꯦ ꯈꯔ ꯂꯥꯞꯄ ꯑꯩ ꯑꯩꯒꯤ ꯅꯤꯁ ꯅꯍꯥꯟ ꯂꯥꯛꯑꯦꯅ ꯁꯤ ꯃꯦꯡꯒꯣ ꯆꯥꯏꯕꯗꯣ
ꯎꯝ
ꯑꯗꯨꯅꯦꯁꯨ ꯑꯗꯨ ꯒꯥꯔꯤꯗ ꯂꯩꯕꯅꯦ ꯇꯔꯨ ꯅꯠꯇꯕ ꯅꯥꯏꯀꯥꯏꯂꯣꯡꯗꯀꯣ
ꯎꯝ